ꯇꯥꯔꯔꯕꯣ
ꯑꯥ ꯇꯥꯏ ꯇꯥꯏ
ꯀꯩꯕꯥ
ꯀꯩꯅꯣ ꯅꯪ ꯈꯣꯟꯗꯣ ꯐꯖꯟ ꯇꯥꯗꯤꯌꯦ ꯁꯦꯡꯅ ꯇꯥꯗꯤꯌꯦ
ꯇꯔꯕꯣ
ꯅꯪ ꯐꯣꯟꯗꯣ ꯅꯥꯀꯣꯡ ꯊꯝꯕꯔꯣ ꯀꯥꯏ ꯊꯝꯒꯦ ꯅꯦꯔꯦꯀꯥ
ꯅꯀꯣꯟꯗꯣ ꯁꯥꯖꯠꯔꯦ ꯅꯀꯣꯡꯗ ꯊꯝꯃꯦ ꯇꯔꯕꯣ
ꯇꯥꯗꯦ ꯍꯥꯏꯕ
ꯍꯜꯂꯣ ꯍꯜꯂꯣ
ꯑꯣ ꯇꯔꯦ ꯇꯔꯦ ꯇꯔꯦ ꯇꯔꯦ ꯍꯣꯏ ꯍꯣꯏ ꯑꯗꯨꯃꯥꯏꯅ
ꯇꯥꯔꯦꯀꯣ
ꯑꯥ ꯍꯣꯏ ꯍꯣꯏ ꯑꯗꯨꯥꯃꯥꯏꯅ ꯄꯥꯏꯌꯣ ꯑꯗꯨꯃꯥꯏꯅ ꯄꯥꯏꯌꯣ
ꯃꯥ ꯄꯨꯔꯥ ꯀꯥꯅ ꯇꯧꯔꯛꯄꯗꯣ ꯍꯥꯏꯗꯤ ꯃꯥꯅ ꯐꯣꯟ ꯇꯧꯔꯛꯄꯗꯣ ꯑꯗꯨ ꯃꯥꯁ ꯍꯣꯏ ꯍꯣꯏ ꯍꯥꯏꯔꯛꯏꯕ
ꯑꯣ ꯗꯥꯗꯤꯁꯨ ꯅꯣꯏꯒꯤ ꯀꯣꯜ ꯇꯧꯅꯩꯔꯣꯕ
ꯥ ꯅꯨꯃꯤꯠ ꯇꯔꯥꯗꯣ ꯏꯕꯅꯤꯒꯤ ꯈꯋꯥꯏꯗꯒꯤ ꯀꯤꯕ ꯅꯨꯃꯤ ꯇꯥꯅꯤ
ꯑꯗꯨ ꯀꯩꯔ ꯑꯣꯛꯂꯔꯣꯏ ꯑꯗꯨꯅ ꯀꯩꯒꯤꯅꯣ
ꯋꯥꯔꯤ ꯁꯥꯅꯕ ꯀꯔꯤ ꯁꯥꯅꯗꯣꯏꯅꯣ ꯈꯪꯗꯕꯒꯤ ꯒ꯭ꯌꯥꯟ ꯇꯥꯕ꯭ꯔ ꯇꯣꯄꯤꯛꯁꯨ ꯂꯩꯇꯕ ꯑꯗꯨꯗꯨꯒꯤ ꯅꯪ ꯀꯔꯤ ꯀꯔꯝꯀꯥꯟ ꯆꯪꯗꯣꯏꯅꯣ ꯑꯗꯨꯁꯨ ꯑꯗꯨꯗꯥ ꯆꯪꯗꯣꯏꯅꯤ ꯑꯩꯁꯨ ꯑꯗꯨꯗꯨ ꯆꯪꯗꯣꯏꯅꯤ
ꯌꯥꯝ ꯄꯛꯆꯔꯦ ꯑꯗꯣ ꯑꯗꯣ ꯑꯩ ꯀꯩꯅꯣ ꯍꯥꯏꯕꯤ ꯍꯧꯖꯤꯛ ꯋꯥꯔꯜ ꯀꯞꯇ ꯌꯥꯝ ꯅꯨꯡꯉꯥꯏꯔꯦ ꯃꯥꯜꯂꯦ ꯍꯥꯏꯕ ꯃꯤꯁꯤꯡꯁꯦ ꯄꯪꯂꯥꯎꯗ ꯂꯥꯎꯅꯔꯦ ꯍꯥꯏꯕ
ꯍꯧꯖꯤꯛ ꯑꯩꯈꯣꯏ ꯄꯥ ꯂꯥꯎꯔ ꯂꯩꯕ ꯏꯁꯧ ꯂꯥꯡꯏꯕ
ꯀꯩꯕꯥ
ꯑꯗꯨꯒꯅꯦ ꯃꯦꯁꯤꯒꯤ ꯄꯨꯔꯥ ꯐꯦꯟ ꯅꯦꯕꯥ ꯑꯗꯨꯗꯣ ꯑꯩꯈꯣꯏ
ꯑꯔꯖꯦꯟꯇꯤꯅꯥ ꯖꯤꯔꯣ ꯀꯃꯥꯏꯅ ꯇꯧꯔꯤꯅꯣ ꯈꯪꯗꯦ ꯃꯣꯏ ꯀꯔꯃ ꯂꯛꯏꯔ ꯈꯪꯗ꯭ꯔꯦ
ꯀꯩꯅꯣꯅꯦ ꯑꯗꯨꯅ ꯑꯩꯈꯣꯏ ꯏꯅꯥꯎꯄꯥꯗꯣ ꯃꯦꯁꯤꯅꯦ ꯈꯜꯂꯤꯗꯣ ꯅꯪ ꯈꯪꯕꯔ ꯑꯩ ꯏꯅꯥꯎꯄ ꯃꯁꯛ ꯏꯅꯥꯎꯄꯥ ꯃꯁꯛ ꯈꯪꯕꯔ ꯑꯁꯦꯡꯕ ꯍꯣꯏ ꯍꯣꯏ
ꯀꯔꯤ ꯍꯥꯏꯅꯣ ꯈꯪꯗꯦ ꯏꯕꯦꯝꯃ ꯅꯪ ꯍꯥꯏꯗꯣ ꯑꯩ
ꯅꯪ ꯍꯥꯏꯗꯣ ꯈꯪꯗꯦ ꯇꯥꯗꯦ ꯍꯥꯏꯕ ꯑꯩ
ꯇꯥꯏꯌꯦ ꯑꯗꯨ ꯈꯪꯗꯦ ꯑꯁ ꯍꯦꯁꯨ ꯇꯥꯗꯦ ꯅꯪ ꯍꯣꯖꯤꯛ ꯀꯃꯥꯏꯅ ꯇꯧꯗꯅꯣ
ꯅꯪ ꯆꯥꯛꯆꯥꯔꯑꯕꯣ
ꯑꯣ ꯈꯪꯉꯦꯅꯦ ꯈꯪꯉꯦꯅꯦ ꯉꯁꯥꯏ ꯃꯣꯏꯒꯤꯗ ꯅꯞꯈꯤꯕꯗꯣ ꯑꯩ ꯑꯩ ꯈꯪꯉꯦꯅꯦ ꯃꯣꯏꯅ ꯅꯞꯖꯟ ꯅꯪ ꯉꯁꯥꯏ ꯃꯣꯏꯒꯤꯗ ꯅꯝꯖꯟ ꯑꯩ ꯈꯪꯉꯦ ꯍꯥꯏꯕ
ꯑꯥꯏ ꯄꯦꯠꯁꯦ ꯄꯥꯏꯍꯧꯗꯣꯏꯅꯦ ꯄꯥꯏꯍꯧꯔꯒ ꯑꯩꯗꯤ ꯄꯣꯠ
ꯎꯝ
ꯇꯨꯝꯃꯣ
ꯅꯪ ꯔꯤꯄꯣꯔꯠꯇꯨ ꯏꯕ ꯂꯣꯏꯗꯔꯤ ꯍꯥꯏꯕ
ꯏꯕ ꯂꯣꯏꯗꯔꯤꯕ ꯑꯥꯗꯨꯗꯨꯒꯤ ꯑꯥ ꯑꯥ ꯏꯕ ꯂꯣꯏꯗꯔꯤ
ꯑꯁ ꯑꯗꯨ
ꯑꯗꯨꯏ ꯅꯪ ꯉꯁꯤꯗꯤ ꯇꯨꯝꯃꯔꯣꯏꯅꯦ
ꯅꯪ ꯍꯌꯦꯡ ꯀꯣꯂꯦꯁ ꯂꯩꯕꯔꯣ
ꯍꯌꯦꯡ ꯀꯣꯂꯦꯁ ꯆꯠꯇꯣꯏꯅꯦ
ꯍꯣꯏ
ꯑꯄ꯭ꯦꯛꯇꯤꯀꯦꯜ ꯑꯦꯛꯖꯥꯝ ꯅꯤꯌꯦ ꯑꯩ
ꯑꯣ
ꯅꯪ ꯍꯌꯦꯡ ꯄꯨꯡ ꯛꯌꯥꯗ ꯆꯡꯇꯣꯏꯅꯣ
ꯑ ꯉꯥꯏꯈꯣꯀꯣ ꯀꯩꯅꯣ ꯃꯣꯏ ꯇꯧꯔꯝꯁꯤꯕꯣ ꯑꯦꯂꯚꯦꯟꯗ ꯂꯩꯔꯝꯕ ꯂꯥꯛꯇꯣꯏꯁꯦ ꯍꯥꯏꯗꯤ ꯑꯩꯈꯣꯏꯒꯤ ꯗꯣꯛꯇꯔ ꯃꯥꯗꯣ ꯁꯝꯃꯤꯠ ꯑꯁꯇ ꯌꯥꯝ ꯔꯨꯠ ꯑꯣꯏꯕꯅꯦ ꯈꯪꯕ ꯑꯁ ꯅꯣꯏꯁꯦ ꯁꯤ ꯎꯝ ꯚꯦꯔꯤ ꯒꯨꯗ ꯎꯝ ꯑꯗꯨ
ꯎꯝ
ꯀꯩꯕꯥ ꯑꯩꯁꯦ ꯕꯣꯇꯅꯤꯒꯤ ꯀꯣꯔ ꯕꯣꯠꯅꯤꯒꯤ ꯀꯣꯔ ꯇꯦꯟ ꯑꯔꯣꯏꯕ ꯑꯣꯏꯗꯣꯏꯅꯦ ꯁꯤꯅ
ꯑꯩꯗꯣ ꯉꯁꯤꯗꯣ ꯑꯦꯛꯖꯝ ꯑꯅꯤ ꯊꯥꯗꯣꯛꯈ꯭ꯔꯦꯕ ꯀꯣ ꯑꯗꯨ ꯍꯧꯖꯤꯛꯇꯤ ꯑꯃꯗꯪ ꯋꯥꯠꯂꯦꯕ ꯍꯧꯖꯤꯛ ꯅꯣꯏ ꯍꯌꯦꯡ ꯅꯣꯏ ꯍꯌꯦꯡ ꯍꯪꯆꯤꯠ ꯅꯣꯏ ꯕꯣꯛꯀꯤ ꯎꯁꯣꯞꯇꯣ
ꯑꯗꯨ ꯅꯨꯃꯤꯠꯇꯨꯅ ꯖꯨꯨꯂꯣꯖꯤꯒꯤ ꯄ꯭ꯔꯦꯛꯇꯤꯀꯜ ꯑꯃ ꯂꯩꯕꯅꯦꯕ ꯖꯤꯏꯁꯤꯒꯤ ꯑꯗꯨꯗꯩ ꯂꯣꯏꯁꯟꯈ꯭ꯔꯦꯕ
ꯊꯥꯗꯣꯛꯍꯧꯔꯦꯕ ꯑꯗꯨꯒꯤ ꯗꯦꯠ ꯅꯥꯏꯟ ꯅꯨꯃꯤꯠꯇꯣ ꯑꯩ ꯄ꯭ꯔꯦꯛꯇꯤꯀꯜ ꯆꯠꯂꯣꯏ ꯅꯣꯏ ꯑꯣꯏꯅ ꯑꯗꯨꯝ ꯂꯥꯛꯑꯅꯤ ꯉꯟꯅ ꯎꯝ
ꯎꯝ
ꯑꯗꯨꯒꯅꯦ
ꯎꯝ
ꯁ ꯑꯦꯛꯇꯤꯀꯦꯜ ꯂꯤꯄꫭꯠ ꯔꯤꯄꫭꯠ
ꯎꯝ
ꯑꯗꯨꯒꯤꯅꯦ
ꯃꯥ ꯅꯪꯕꯨꯣ ꯑꯩꯈꯣꯏ ꯁ꯭ꯋꯥꯏ ꯀꯩꯁꯥꯝꯄꯥꯠꯁꯦ ꯄꯪꯥꯎ ꯂꯥꯎꯅꯔꯦ ꯍꯥꯏꯕ ꯅꯪꯕꯣ
ꯉꯥꯎꯅꯋꯦꯕ
ꯀꯩꯅꫭ ꯃꯤ ꯁꯤꯅꯔꯕꫭ ꯀꯩꯅꫭ ꯈꯪꯗꯦ ꯃꯤ ꯂꯣꯏ ꯂꯥꯎꯅꯔꯛꯑꯦ ꯅꯪꯕꫭ
ꯍ ꯍ
ꯑꯩꯗꯤ ꯑꯉꯝꯕ ꯑꯉꯝꯕꯗꯤ
ꯑꯗꯨ ꯀꯩꯅꫭ ꯍꯥꯏꯗꯤ
ꯀꯩꯕꯥ
ꯀꯔꯤꯅꯣ ꯏꯕꯦꯝꯃꯥ ꯅꯪ ꯉꯁꯥꯏꯗꯒꯤ ꯉꯥꯡꯉꯤꯗꯣ ꯑꯩ ꯀꯩꯝ ꯇꯥꯗꯦ ꯉꯁꯥꯏꯗꯩ ꯅꯪ ꯆꯕꯦꯡ ꯆꯕꯦꯡ ꯉꯥꯡꯉꯤꯗꯣ ꯑꯩ ꯀꯩꯝ ꯇꯥꯗꯦ
ꯑꯩ ꯀꯩꯅꯣꯝ ꯍꯥꯏꯕꯤꯌꯨꯨꯔꯥ ꯏ ꯏꯕꯥꯟꯅꯤ ꯀꯣꯜ ꯇꯧꯕꯁꯦ ꯅꯪꯒꯤ ꯈꯣꯟꯁꯦ ꯑꯩꯩꯅ ꯑꯩꯉꯣꯟꯗ ꯁꯦꯡꯅ ꯀꯩꯒꯤ ꯇꯥꯗꯔꯤꯅꯣ ꯑꯩ ꯒ꯭ꯌꯥꯟ ꯇꯥꯥꯗꯦ
ꯇꯔꯕꫭ ꯇꯔꯕꫭ
ꯇꯥ ꯇꯥꯏ ꯌꯦꯕꯀꯣ ꯑꯗꯣ ꯐꯖꯅ ꯁꯦꯡꯅ ꯇꯥꯗꯕꯗꯣ ꯈꯪꯕ꯭ꯔꯥ ꯑꯍꯧ‌ꯍꯧ
ꯁꯨꯃꯥꯏꯅ ꯍꯥ ꯈꯔ ꯁꯥꯕꯗꯤ ꯐꯥꯎꯕꫪꫭ
ꯍꯣ ꯍꯣꯏ ꯍꯣꯏ ꯍꯣꯏ
ꯑꯗꯨꯗꯤ ꯑꯩ ꯁꯨꯃꯥꯏꯅ ꯍꯥꯏ ꯇꯕ ꯁꯨꯃꯥꯏꯅ ꯑꯩ ꯍꯥꯏꯕ ꯅꯪꯅ ꯍꯥꯏꯕꯗꯨ ꯇꯥꯍꯧꯗꯦ
ꯑꯥ ꯑꯥ ꯑꯗꯨꯃꯥꯏ ꯍꯥꯏꯌꫭ ꯇꯥꯏ ꯑꯩ ꯄꯨꯛ ꯌꯥꯝ ꯅꯥꯔꯦ ꯀꯃꯥꯏ ꯇꯧꯅꯤ ꯑꯩꯗꯨ ꯏꯔꯨ ꯂꯨꯔꯨꯔꯦꯕ ꯑꯗꯨꯅ ꯏꯁꯤꯡ ꯏꯪꯕꯗ ꯀꯣꯛꯁꯨ ꯇꯨꯝꯕ ꯑꯗꯨꯒꯤ ꯑꯩ ꯄꯦꯔꯠ ꯂꯥꯛꯄꯩ ꯄꯨꯛꯁꯦ ꯑꯣꯝꯅꯔꯦ
ꯍꯜꯂꫭ ꯍꯜꯂꫭ
ꯑꯥ
ꯏꯟ ꯆꯠꯈꯤꯀꯥꯟꯗ ꯅꯪ ꯀꯩꯅꯣꯒ ꯇꯧꯕ ꯂꯩꯔꯝꯃꯣ ꯔꯨꯁꯥꯜꯒ ꯇꯧꯕ ꯂꫭꯏꯔꯝꯃꯣ ꯅꯪꯁꯨ ꯃꯥꯒꯤ ꯇꯥꯛꯁ ꯑꯍꯥꯟꯕ ꯇꯧꯕꯤꯔꯝꯃꫭ ꯑꯗꯨ ꯅꯪꯒꯤ ꯍꯦꯟꯇꯥꯛꯁꯨ ꯇꯧꯔꯝꯃꯣꯀꯣ
ꯀꯔꯝꯕ ꯀꯩꯅꯣ ꯁꯦꯀꯦꯟ ꯇꯥꯛꯁꯄꯨ
ꯍꯥꯏꯗꯤ ꯃꯉꫭꯜꯗ ꯀꫭ
ꯍꯌꯦꯡꯂꫭꯕ
ꯃꯉꯣꯟꯗ ꯀꯣꯠ ꯄꯤꯒ꯭ꯔꯕ ꯍꯥꯏꯗꯤ ꯅꯪ ꯐ꯭ꯔꯤ ꯑꯣꯏꯔꯀꯥꯟꯗ ꯍꯥꯏꯕꯅꯤꯀꯣ
ꯍꯣ ꯍꯣ ꯍꯣ ꯍꯣꯏ
ꯃꯉꯣꯟꯗ ꯀꯣꯠ ꯄꯤꯒꯤ ꯇꯥꯔꯗꯤ ꯃꯥꯅ ꯑꯃꯨꯛ ꯅꯪꯉꯣꯟꯗ ꯀꯣꯜꯗꯣ ꯇꯧꯔꯛꯑꫭ
ꯍꯣ ꯍꫭ ꯏꯕꯟꯅꯤ ꯇꯧꯅ ꯇꯥꯔꯦꯗꯅ
ꯅꯪ ꯈꯣꯟꯗꯣꯛ ꯑꯩ ꯍꯥꯏꯔꯨꯔꯃꯤꯉꯗ ꯃꯔꯛꯇꯗꯤ ꯀꯣ ꯄꯨꯔꯥ ꯂꯥꯞꯅ ꯁꯨꯅ ꯏꯀꯣ ꯆꯠꯄꯩ ꯇꯥꯏꯞ ꯇꯥꯏꯌꯦꯕꯀꯣ ꯑꯌꯥꯝꯕ ꯃꯇꯝꯗ ꯑꯗꯨꯒ ꯃꯔꯛ ꯃꯔꯛꯇꯗꯤ ꯃꯊꯟꯇ
ꯃꯤꯁꯤꯡꯁꯤ ꯄꯥꯡꯉꯧ ꯂꯥꯎꯅꯔꯦ ꯑꯩ ꯕꯣꯜ ꯈꯥꯡ ꯉꯝꯗ꯭ꯔꯦ
ꯌꯦꯡꯉꯨꯔꯣ ꯑꯁ ꯑꯗꯣ ꯑꯩꯒꯤ ꯑꯅꯤꯗꯤ ꯋꯥꯠꯂꯤꯍꯦ
ꯅꯪꯗꯤ ꯑꯅꯤꯗꯣ ꯀꯣꯜ ꯇꯧ ꯍꯥꯏꯕ ꯍꯣꯏ ꯑꯩꯉꯣꯟꯗ ꯀꯩꯅꯣ
ꯑꯩꯒꯤ ꯑꯩꯒꯤ ꯇꯥꯛꯁ ꯑꯅꯤꯃꯛꯗꯤ ꯁꯤꯒꯤ ꯇ ꯁꯤꯁꯤꯅ ꯂꯣꯏꯔꯅꯤꯕ
ꯁꯤꯅ ꯂ ꯁꯤꯅ ꯂꯣꯏꯔꯗꯣꯏ ꯅꯠꯇ꯭ꯔꯣ
ꯍꯣꯏ
ꯀꯌꯥꯝ ꯋꯥꯠꯂꯤꯒꯦꯕ
ꯑ ꯁꯪ ꯇꯧꯅꯤꯡꯕ ꯑꯗꯨꯝ ꯇꯧ ꯌꯥꯏ ꯍꯥꯏꯕ ꯅꯪꯅ ꯇꯧꯅꯤꯡ ꯃꯈꯩ ꯇꯧꯋꯦ ꯍꯥꯏꯕ ꯈꯪꯅꯦꯕ ꯕꯠ ꯅꯪꯅ ꯀꯣ ꯅꯣꯡꯃꯗ ꯇꯔꯥ ꯊꯥ ꯇꯧ ꯌꯥꯏ
ꯑꯣꯎ
ꯈꯪꯉꯕ꯭ꯔꯥ ꯑꯣ ꯑꯣ
ꯅꯣꯏ ꯇꯝꯖꯥ ꯗꯣ ꯌꯨꯝ ꯍꯜ ꯑ ꯍꯜꯂꯑꯕꯣ
ꯍꯥꯝ ꯀꯨꯏꯌꯦ
ꯅꯪ ꯃꯉꯣꯟꯗ ꯍꯡꯕꯗꯣ ꯍꯡꯗ꯭ꯔꯣ
ꯑ ꯁꯤꯉꯦ ꯃꯥꯕꯨ ꯃꯥ ꯍꯥꯏꯁꯦ ꯑꯩ ꯄꯣꯠꯆꯗꯤ ꯐꯪꯉꯦ ꯃꯥ ꯑꯩ ꯃꯥꯒꯤ ꯆꯥꯛ ꯑꯗꯨꯝ ꯅꯣꯏ ꯑꯅꯤ ꯀꯥ ꯇꯣꯠꯉꯥꯟ ꯇꯣꯡꯉꯥꯟꯒꯦ ꯁꯥꯏ ꯑꯨꯝ ꯍꯥꯏ ꯍꯥꯏꯁꯤꯇꯤ ꯃꯥꯅ ꯃꯔ ꯇ ꯀ ꯀꯕ ꯃꯥꯅ ꯥꯏꯁꯦ ꯃꯥꯅ ꯊꯥꯕ ꯀꯩꯅꯣ ꯄꯤꯦ ꯐꯖꯅ ꯀꯥꯎꯒ ꯁꯥꯕ ꯑꯗꯨꯝ ꯐꯖꯅ ꯄꯥꯎ ꯑꯗꯨꯃꯥꯡꯁꯨ ꯄꯥꯗꯅꯤꯥꯡꯗꯅꯤꯔꯦ ꯑ
ꯑꯁ ꯑꯩ ꯀꯣꯛꯁꯤ ꯄꯨꯔꯥ ꯄꯨꯛ ꯃꯗ ꯂꯣꯏ ꯍꯧꯔꯛꯑꯦ
ꯑ
ꯑ ꯄ ꯄꯨꯛ ꯅꯥꯕꯒ ꯍꯥꯔꯠ ꯅꯥꯕ ꯑꯁꯤꯁ ꯍꯥꯔꯠ ꯅꯥꯕꯒ ꯂꯥꯛꯑꯦ
ꯅꯁꯤ
ꯍꯩꯕ
ꯁꯤ ꯀꯗꯅ
ꯀꯌꯥ ꯑꯩ ꯉꯀꯣꯡ ꯐꯪꯉ
ꯀꯩꯝꯇ
ꯎꯝ
ꯄꯇ ꯠꯇ
ꯇꯥꯗꯤ ꯇꯥꯏꯌꯦꯕꯀꯣ ꯃꯔꯛ ꯃꯔꯛꯇ ꯇꯥꯏ ꯃꯔꯛ ꯃꯔꯛꯇ ꯇꯥꯗꯦꯕ
ꯑꯣ ꯇꯥꯎꯕ ꯄꯥꯟ
ꯑꯩꯅ ꯈꯟꯕꯗ ꯑꯩ ꯐꯣꯟꯗ ꯁꯨꯃꯤꯔꯥꯖꯤ
ꯥꯈꯪꯗꯦ ꯑꯗꯨꯏ ꯆꯠꯇꯣ ꯅꯪ ꯑꯦꯇꯔꯤꯛ ꯁꯤꯖꯤꯟꯅꯒꯦꯁꯨ ꯌꯥꯅꯤ ꯑꯩꯅ ꯍꯥꯏꯕ ꯆꯨꯟꯗ
ꯃꯣꯏꯗꯨꯗꯩ ꯑꯩ ꯈꯣꯏ ꯅꯤꯖꯨꯌꯥꯎꯕ ꯑꯗꯨꯝ ꯇꯥ ꯇꯥꯕ ꯁꯦꯡꯅ
ꯑꯩ ꯅꯪ ꯀꯩꯀꯩ ꯋꯥꯠꯄ ꯍꯥꯞꯄꯨꯒꯦ
ꯑꯗꯨꯏꯗꯦ ꯑꯩꯉꯣꯟꯗꯗꯤ ꯁꯦꯡꯅ ꯇꯥꯗꯦꯕ ꯀꯩꯒꯤꯅꯣ ꯁꯤꯅꯤ ꯑꯩꯅ ꯍꯥꯏꯅꯤꯡꯉꯤꯖꯤ
ꯈꯪꯗꯦꯌꯦ
ꯄꯨ ꯌꯥꯝ ꯃꯥꯔꯛꯑꯦ ꯑꯁ ꯗ ꯑ ꯍ ꯑꯣ ꯃꯥꯏ ꯒꯣꯗ ꯑꯩ ꯍꯧꯖꯤꯛ ꯆꯤꯟ ꯊꯤꯗꯣꯛꯈ꯭ꯔꯦ
ꯑꯩ ꯍꯖꯤꯛꯇ ꯍꯥꯏ ꯇꯧꯒꯦ ꯇꯧꯔꯤ ꯇꯧꯅꯤ ꯇꯧꯕ ꯌꯥꯗꯝꯅꯤ ꯅꯏ ꯕꯦꯟ ꯁꯟ ꯄꯥꯏꯕꯤ ꯀꯩꯍꯥꯏꯅꯤ ꯅꯪꯒꯤꯅ ꯔꯨꯜꯁꯇꯣ ꯁꯤ ꯑꯦꯁ ꯄꯥꯏꯞ ꯍꯦꯃꯥꯏ ꯁꯤꯁꯨ ꯑꯣꯟꯊꯣꯛ ꯋꯥꯒ ꯑ ꯑꯝ
ꯀꯔꯤ ꯋꯥꯎ ꯑꯩ ꯇꯥꯗꯕꯗꯤ ꯑꯩꯅ ꯅꯪꯅꯁꯤ ꯐꯣꯟ ꯄꯥ ꯂꯥꯛꯑ ꯀꯥꯟꯗ ꯈꯪꯅ ꯍꯥ ꯍꯥ ꯍꯥ ꯑꯗꯨꯝ ꯍꯥꯏꯔ ꯂꯩꯗꯣꯏꯅꯤ
ꯍꯥꯏꯔꯁꯤ ꯑꯅꯧꯕꯣ ꯑꯅꯧꯕ ꯄꯣꯠ ꯑꯅꯧꯕ ꯋꯥꯔꯤ ꯌꯦ ꯑꯃꯨꯛ ꯁꯥꯔꯁꯤ
ꯑꯅꯧꯕ ꯄꯣ ꯑꯅꯧꯕ ꯋꯥꯔꯤ ꯌꯥ ꯍꯣꯏ ꯍꯣꯏ
ꯑꯩ ꯀꯩꯅꯣ
ꯊꯂꯨ ꯊꯅꯤꯡꯉꯦ